ꯏ ꯇꯕꯤ ꯇꯥꯏꯑꯌꯦ ꯐꯖꯅ ꯇꯥꯏꯅꯦ
ꯎꯝ
ꯑꯩꯒꯤꯔꯣ ꯅꯪꯒꯤ ꯈꯨꯖꯦꯜꯁꯦ ꯐꯖꯟꯅ ꯇꯥꯏꯌꯦ
ꯑꯣ ꯁꯦꯡꯕꯒꯤꯅꯤ ꯎꯝ ꯎꯝ
ꯅꯨꯡꯉꯥꯏꯔꯤꯕꯣ ꯅꯣꯏꯕꯣ ꯅꯨꯡꯉꯥꯏꯔꯤꯕꯣ
ꯑꯣ ꯅꯨꯡꯉꯥꯏꯔꯦ ꯅꯨꯡꯉꯥꯏꯔꯦ ꯑꯁ ꯅꯨꯡꯉꯥꯏꯃꯟꯗꯅ ꯂꯣꯏꯔꯦ
ꯎꯝ
ꯃꯤꯁꯤꯡꯁꯦ ꯌꯥꯝ ꯑꯦꯛꯇꯤꯚ ꯑꯣꯏꯕ ꯂꯩꯔꯤꯅꯤ ꯍꯧꯖꯤꯛꯐꯥꯎ
ꯍꯣꯏ ꯑꯗꯨꯅꯦ ꯑꯩꯈꯣꯏꯒꯨꯝꯅ ꯃꯄꯥꯟꯗ ꯂꯩꯕꯁꯨ ꯂꯩ ꯑꯩ ꯌꯥꯝꯕ ꯃꯥꯜꯂꯦꯗ ꯊꯕꯛ ꯇꯧꯔꯒꯀꯣ
ꯑꯃꯅꯤ ꯒꯥꯔꯤ ꯃꯈꯣꯟꯒꯨꯝꯕ ꯇꯥꯕ꯭ꯔꯣ ꯑꯩꯉꯣꯟꯗ
ꯇꯥꯗꯗ
ꯑꯣ ꯇꯔꯗꯤ ꯑꯗꯨ ꯍꯥꯏꯔꯥꯎ ꯀ
ꯍꯝ
ꯍ ꯑꯩꯗꯤ ꯃꯄꯥꯟꯗ ꯐꯝꯕꯅꯤꯅꯀꯣ
ꯑꯣ ꯎꯝ
ꯃꯄꯥꯟꯗ ꯍꯥꯏꯔꯤꯁꯦ ꯒꯦꯠ ꯃꯅꯥꯛꯇꯨꯗ ꯂꯩꯕ꯭ꯔꯣ
ꯎ ꯆꯗꯔ ꯋꯥꯁꯔꯨꯝꯃ ꯃꯅꯥ ꯇ
ꯑꯝ
ꯇꯨꯝꯈ꯭ꯔꯕ꯭ꯔꯣ ꯅꯪꯒꯤꯅꯆꯥꯅꯨꯄꯥ ꯑꯃꯗꯣ
ꯇꯝꯈ꯭ꯔꯃꯗ
ꯎꯝ
ꯑꯃꯅ ꯇꯧꯔꯒ ꯑꯦꯅ ꯀꯣꯅ ꯁꯔꯦꯁꯤ ꯀꯣꯅꯤ ꯆꯥꯡꯈꯤꯕꯗꯣ ꯑꯃꯨꯛ ꯊꯣꯛꯂꯛꯇ꯭ꯔꯦ
ꯎꯝ ꯔ꯭ꯔꯥꯎ ꯋꯥꯕ ꯃꯥꯂꯦꯅꯦ
ꯉꯁꯤ ꯈꯔ ꯀꯩꯅꯣ ꯇꯧ ꯀꯥꯞꯄ ꯐꯪꯗꯕꯒꯤꯀꯣ
ꯎꯝ
ꯈꯔ ꯈꯔ ꯃꯊꯧ ꯇꯧꯒꯗꯤꯀꯣ ꯑꯁ
ꯇꯨꯝꯗꯕꯤꯗ ꯑꯗꯨꯝ ꯁꯥꯟꯅꯕ ꯌꯥꯕꯅꯦ ꯑꯗꯣ ꯉꯁꯤꯗꯤ ꯌꯥꯗ꯭ꯔꯦ ꯄꯩꯁꯥ ꯂꯩꯃꯟꯗꯕꯒꯤꯀꯣ ꯃꯣꯏ ꯑꯁ ꯁꯥꯔꯤ ꯐꯥꯎꯕ ꯌꯣꯜꯂꯁꯦ ꯅ ꯀꯥꯏꯅꯔꯛ ꯇꯔꯕꯅꯤ
ꯍꯥ ꯌꫭꯜꯂꫭꯅ
ꯎꯝ
ꯑꯗꯨꯗ ꯊꯝꯕ ꯁꯔꯨꯛꯇꯤ ꯑ ꯀꯩꯅꯣ ꯅꯣꯏ ꯒꯦꯠ ꯃꯅꯥꯛꯇ ꯂꯩꯕ ꯑꯗꯨꯒꯨꯝꯕ ꯃꯈꯣꯏꯗ ꯄꯤꯔꯣꯅ ꯅꯣꯏꯒꯤ ꯁꯔꯤꯗꯣ ꯃꯣꯏꯒꯤꯗꯣ
ꯎꯝ ꯀꯌꯥ ꯀꯌꯥ ꯄꯤꯕꯔꯣ ꯑꯗꯣ ꯁꯥꯔꯤꯗꯣ ꯄ꯭ꯔꯥꯏꯁ ꯈꯪꯕ꯭ꯔꯥ
ꯅꯠꯇꯦ ꯄ꯭ꯔꯥꯏꯁꯗ ꯅꯠꯇꯦ
ꯅꯠꯇꯦ ꯐꯔꯤ ꯐꯔꯤ ꯅꯠꯇꯕꯤꯗ ꯊꯥ ꯅꯤꯡꯉꯥꯏꯅꯤ ꯂꯨꯄꯥ ꯆꯅꯤ ꯆꯍꯨꯝꯒꯤ ꯊꯥꯕ ꯌꯥꯕ꯭ꯔꯥ
ꯍꯣꯏ ꯆꯅꯤ ꯆꯍꯨꯝꯒꯤꯗꯤ ꯑꯗꯨꯝ ꯌꯥꯏꯗ ꯑꯗꯣ ꯆꯥꯝꯉꯥ ꯇꯔꯨꯛ ꯑꯗꯨꯒꯨꯝꯕꯗꯤ ꯑꯣꯏꯕ ꯃꯥꯜꯂꯦ ꯑꯩꯗꯤ ꯅꯍꯥꯟ ꯑꯩꯈꯣꯏꯒꯤꯗꯣ ꯅꯍꯥꯟ ꯑꯩꯈꯣꯏꯅ ꯀꯣꯐꯤ ꯊꯤꯗ ꯂꯩꯕꯗꯨꯗ ꯃꯣꯏꯗꯤ ꯈ꯭ꯔꯤꯁꯇꯦꯟ ꯑꯣꯏꯕꯅꯤꯅꯀꯣ ꯑꯩꯅ ꯁꯨꯝ ꯎꯝ ꯀ꯭ꯋꯥꯂꯤꯇꯤꯗꯤ ꯌꯥꯝ ꯐꯕ ꯅꯠꯇꯦ ꯑꯗꯨꯕꯨ ꯑꯩꯈꯣꯏꯗꯤ ꯁꯦꯠꯄꯁꯨ ꯃꯇꯝ ꯂꯩꯇꯦ ꯁꯦꯠꯄꯁꯨ ꯍꯩꯇꯦ ꯑꯅꯧꯕꯅꯤꯀꯣ ꯍꯥꯏꯅ ꯄꯤꯈꯤꯕꯅꯦ ꯑꯍꯨꯝ ꯃꯔꯤꯗꯣ ꯃꫭꯏꯗ ꯑꯗꯨꯗꯨ ꯋꯥꯏ ꯆꯤꯟꯅꯕ ꯈꯛꯇꯅꯦꯗꯅ
ꯀꯅꯥꯟ ꯅꯤꯗ ꯈꫭꯏꯗꯤ ꯑꯁ ꯄꯩꯁꯥ ꯂꯩꯇꯕꯅꯤꯅ ꯂꯨꯄꯥ ꯆꯅꯤ ꯆꯍꯨꯝꯒꯤ ꯑꯥꯎ ꯌꯣꯟꯅꯉꯥꯏ ꯇꯧꯕꯅꯤ
ꯀꯅꯥꯗ ꯌꯣꯟꯒꯦ ꯇꯧꯕꯅꯣ ꯍꯣꯏ ꯑꯗꯨꯗ ꯀꯅꯥ ꯂꯧꯅꯤꯡꯉꯥꯏ ꯃꯤ ꯂꯩꯕ꯭ꯔꯥ ꯍꯥ ꯍꯥ ꯍꯥ
ꯍꯥꯏꯅꯥꯈ꯭ꯔꯕꯅꯤ
ꯑ ꯀꯅꯥꯗꯥ ꯆꯅꯤ ꯆꯍꯨꯝꯒꯤꯗꯤ ꯑꯗꯨꯝ ꯌꯥꯏꯌꯦ ꯌꯣꯟꯊꯣꯛ ꯑꯣꯅ ꯃꯤ ꯂꯩꯔꯗꯤ ꯑꯗꯨꯒꯨꯝꯕꯗ ꯌꯨꯝꯗꯁꯨ ꯄꯨꯅꯤꯡꯉꯥꯏꯁꯨ ꯌꯥꯕ ꯅꯠꯇꯦ
ꯇꯕꯔꯣ ꯏꯇꯥꯎ
ꯑꯧ ꯇꯥꯏꯌꯦ ꯇꯥꯏꯌꯦ ꯍꯟꯗꯛ ꯄꯤꯕ ꯒꯤꯐꯁꯤꯡꯗꯨ ꯑꯁ ꯀꯥꯟꯅꯗꯕ ꯉꯥꯛ ꯇꯅꯤꯅꯦ
ꯎꯝ ꯂꯣꯏꯅꯃꯛꯀꯤ ꯌꯥꯝ ꯌꯥꯝꯕꯤꯕ꯭ꯔꯥ ꯃꯁꯤꯡ ꯀꯌꯥ ꯀꯌꯥꯒꯨꯝꯕ꯭ꯔꯣ
ꯂꯤꯁꯤꯡ ꯃꯔꯤ ꯃꯉꯥ ꯃꯔꯤ ꯃꯉꯥ ꯄꯤꯔꯝꯃꫭꯏ ꯌꯨꯝ
ꯑꯞꯄꯗ ꯃꯤ ꯑꯃꯗ
ꯎꯝ ꯀꫭꯛꯇꯥꯎꯒꯨꯝꯕ ꯄ꯭ꯂꯦꯠꯀꯨꯝꯕ ꯒ꯭ꯂꯥꯁꯀꯨꯝꯕ ꯂꯣꯏ ꯌꯥꯎꯔꯦꯗ ꯃꯤ ꯑꯃꯒꯤ ꯃꯪꯉꯥ ꯇꯔꯨꯛ ꯃꯪꯉꯥ ꯇꯔꯨꯛ ꯑꯣꯏꯔꯝ ꯅꯤꯗ
ꯑꯣ ꯌꯥꯝ
ꯏꯁꯤꯠ ꯏꯁꯤꯠ ꯨꯇꯨꯡꯗ ꯄꯤꯕꯁꯨ ꯌꯥꯎꯔꯦ
ꯑꯣ
ꯆꯥ ꯒꯂꯥ꯭ꯁ
ꯅꯣꯛ ꯅꯣꯛꯂꯒ ꯊꯕꯛ ꯇꯧꯔꯁꯨ ꯌꯥꯔꯦꯅꯦ ꯅꯣꯏꯗꯤ ꯀꯔꯤꯁꯨ ꯋꯥꯏꯑꯦ ꯈꯥꯏꯅꯤꯡꯉꯥꯏ ꯂꯩ ꯇꯔꯦꯅꯦ
ꯑꯔ ꯑꯔꯗꯨ ꯀ꯭ꯔ ꯄꯥꯉ ꯃꯥꯂ ꯂꯨꯄꯥ ꯂꯤꯁꯤꯡ ꯑꯃ ꯆꯥꯝꯃꯉꯥ ꯍꯟꯗꯣꯛ ꯁꯤ ꯃꯥꯜꯂꯤ
ꯌꯥꯝ ꯐꯩꯅ ꯃꯤ ꯑꯃꯗ ꯄꯣꯠ ꯆꯩꯩ ꯂꯤꯁꯤꯡ ꯃꯉꯥ ꯇꯔꯨꯛꯒꯨꯝꯕ ꯄꯤꯔꯅꯤ
ꯂꯤꯁꯤꯡ ꯃꯔꯤ ꯃꯉꯥꯒꯤ ꯄꯣꯠ ꯑꯣꯏꯔꯎꯅꯤ ꯃꯤ ꯑꯃꯗ
ꯑꯣ ꯌꯥ ꯃꯦꯂꯅ ꯑꯗꯨꯗꯗꯤ ꯂꯣꯏꯅꯃꯛꯀꯤ ꯄꯤꯕ꯭ꯔꯣ ꯅꯠꯇ꯭ꯔꯒ ꯑꯩꯈꯣꯏꯒꯤ ꯃꯤ ꯈꯛꯇ ꯄꯤꯕ꯭ꯔꯣ
ꯂꯣꯏ ꯅꯝꯃꯒꯤꯩꯅꯦ
ꯎꯝ ꯑꯩꯈꯣꯏꯒꯤ ꯗꯥꯎꯁꯦ ꯁꯨꯛꯌꯥ ꯌꯥꯗꯕ ꯃꯥꯜꯂꯦ ꯑꯗꯨꯗ
ꯑꯩꯈꯣꯏ ꯂꯥꯛꯇ꯭ꯔꯤꯉꯩꯗꯁꯨ ꯑꯗꯨꯝ ꯄꯤꯕ ꯂꯩꯕꯗ ꯆꯍꯤ ꯑꯃꯗ ꯁꯛꯄꯤ ꯄꯗꯕ ꯑꯗꯨꯒ
ꯑꯁꯤꯁꯗꯤ ꯀꯝꯄꯅꯤ ꯀꯝꯄꯅꯤ ꯀꯩꯅꯩꯅꯣꯒꯦ ꯍꯤꯗꯥ ꯀꯝꯄꯅꯤꯒꯤꯀꯣ ꯑꯗꯨ ꯐꯪꯕ ꯃꯥꯜꯂꯦꯗ
ꯑꯗꯨꯅꯦ ꯑꯩꯈꯣꯏ ꯂꯩꯔꯤꯉꯩꯗꯁꯨ ꯑꯗꯨꯝ ꯀꯩꯅꯣ ꯇꯧꯕ ꯌꯥꯏꯗꯅ
ꯎꯝ
ꯍ
ꯑꯩꯒꯤꯗꯤ ꯌꯥꯝ ꯐꯩꯗ ꯕꯦꯡ ꯑꯦꯀꯥꯎꯟꯁꯨ ꯑꯅꯤ ꯑꯅꯤ ꯁꯦꯝꯕꯤꯔꯦ
ꯎꯝ
ꯑꯩꯒꯤꯗꯤ ꯑꯅꯤ ꯑꯣꯏꯔꯦ ꯕꯦꯡ ꯑꯦꯀꯥꯎꯟꯁꯦ
ꯕꯦꯡ ꯑꯦꯀꯥꯎꯟ ꯑꯅꯤ ꯑꯣꯏꯔꯒ ꯄꯩꯁꯥ ꯂꯩꯗ꯭ꯔꯗꯤ ꯀꯔꯤ ꯀꯥꯟꯅꯕ ꯂꯩꯕꯔꯥ
ꯎ ꯄꯅꯥꯕ ꯌꯥꯟ ꯂꯩꯅꯤ
ꯎꯝ ꯂꯣꯏꯅꯃꯛꯀꯤ ꯑꯅꯧꯕ ꯑꯃꯨꯛ ꯍꯥꯡꯕꯤꯕ꯭ꯔꯥꯅꯦ
ꯎꯝ ꯑꯩꯒꯤ ꯀꯥꯛꯛꯇꯅꯤꯗ ꯑꯩꯗꯤ ꯍꯅ ꯑ ꯦꯟ ꯀꯩꯅꯣ ꯇ
ꯎꯝ
ꯕꯦꯡ ꯆꯦꯟꯖ ꯇꯧꯅꯉꯥꯏ ꯍꯥꯏꯅ ꯁꯦꯝꯕꯤꯕꯅꯦ ꯑꯃ
ꯎꯝ
ꯃꯤꯗꯝ ꯃꯤꯗꯝ ꯃꯤꯗꯝ ꯑꯃꯗꯣ ꯍꯥꯟꯅ ꯂꯩꯔꯝꯕ ꯃꯦꯗꯥꯗꯨ ꯑꯩꯈꯣꯏ ꯑꯅꯤꯒꯤ ꯑꯩꯈꯣꯏꯗꯤ ꯅꯣꯏ ꯂꯥꯛꯇ꯭ꯔꯤꯉꯩꯗ ꯁꯦꯝꯈ꯭ꯔꯕ ꯕꯦꯡꯅꯤꯗꯨꯅ ꯇꯅ ꯍꯟꯗꯛ ꯑꯅꯧꯕ ꯅꯣꯏꯒꯤ ꯕꯦꯡ ꯑ ꯉꯁꯥ ꯃꯅꯥꯔ
ꯑꯣ ꯃꯥꯟꯅꯅꯤꯡꯉꯥꯏ ꯍꯥꯏꯅ ꯑꯃꯨꯛ ꯁꯦꯝꯕ ꯃꯥꯂꯅꯦ ꯑꯗꯨꯗꯤ ꯑ ꯑꯣꯕ ꯁꯨꯨꯡꯦ ꯄꯤ ꯑꯦꯐ ꯂꯣꯏꯁꯨ ꯁꯦꯝꯕ ꯂꯣꯏꯔꯕ꯭ꯔꯣ ꯃꯣꯏꯒꯤꯗꯣ
ꯂꯣꯏꯗ꯭ꯔꯤꯗꯥ ꯂꯣꯏꯗ꯭ꯔꯔꯤ ꯑꯣ ꯄꯩꯁꯥꯗꯤ ꯊꯥ ꯈꯨꯗꯤꯡ ꯂꯨꯄꯥ ꯆꯥꯝꯃꯉꯥ ꯆꯥꯝꯃꯉꯥ ꯑꯃꯨꯛ ꯀꯛꯈ꯭ꯔꯦ
ꯎꯝ ꯄꯤ ꯑꯦꯐ ꯀꯛꯂꯕꯁꯤꯐꯥꯎ ꯑꯃꯨꯛ ꯆꯃꯉꯥ ꯀꯈꯒ ꯂꯩꯅꯤ
ꯑꯗꯨꯗꯤ ꯑꯃꯨꯛ ꯊꯕꯛ ꯇꯣꯛꯈ꯭ꯔꯀꯥꯟꯗ ꯄꯤꯒꯅꯤ ꯍꯥꯏ ꯑꯃ
ꯎꯝ ꯑꯗꯨ ꯑꯣꯏꯔꯔꯁꯨ ꯄꯤ ꯑꯦꯐ ꯂꯩꯔꯤꯗꯅ
ꯎꯝ ꯄꯤꯕꯁꯨ ꯐꯪꯉꯅꯤ ꯑꯗꯨꯁꯨ ꯑꯃꯨꯛ ꯂꯧꯒꯅꯤ ꯍꯥꯏ ꯑꯃꯨꯛ ꯄꯤꯒꯅꯤ ꯍꯥꯏ ꯃꯣꯏꯅ ꯑꯩ ꯏꯁ ꯆꯠꯈ꯭ꯔꯒꯦ ꯑꯗꯨ ꯇꯧꯈ꯭ꯔꯒꯦ ꯍꯥꯏꯔꯗꯤꯀꯣ ꯑꯣ ꯄꯩꯁꯥꯗꯣ ꯑꯃꯨꯛ ꯄꯤꯒꯅꯤ ꯍꯥꯏ ꯁꯦꯚꯤꯡꯒꯤ ꯐꯔꯦꯗ ꯑꯩꯈꯣꯏꯒꯤꯗꯤ
ꯎ ꯎꯝ ꯍ ꯍꯩ ꯅ ꯏꯗꯤ ꯑꯗꯨꯝ ꯆ ꯆꯥꯔꯦ ꯑꯗꯣ ꯑꯩꯈꯣꯏꯒꯤ ꯈꯛꯇꯅ ꯌꯥꯗꯅꯕꯁꯦ
ꯑ ꯁꯤ
ꯀꯥꯏ ꯔꯦꯗꯥ ꯇꯨꯃꯤ ꯅꯗꯥ
ꯇꯨꯝꯗ꯭ꯔꯁꯨ ꯌꯥꯕꯅꯤꯗꯅ ꯅꯣꯏꯗꯤ ꯅꯣꯏ ꯁꯥ ꯌꯥꯝꯗ ꯐꯕꯅꯦꯅꯀꯣ
ꯎꯝ
ꯍꯞꯇꯥ ꯑꯃꯒꯨꯝꯕ ꯇꯨꯝꯗꯕꯤꯗ ꯆꯥꯗꯕꯤꯗ ꯑꯗꯨꯝ ꯂꯩꯔꯁꯨ ꯌꯥꯕꯅꯤ ꯅꯣꯏ
ꯑ ꯏꯗ ꯏꯗ ꯇꯨꯝꯕꯗꯤ ꯈꯔ ꯌꯥꯒꯅꯤ ꯑꯗꯨꯝ ꯋꯥꯔꯤ ꯁꯥꯕ ꯃꯤꯒꯨꯝꯕ ꯂꯩꯔꯗꯤ ꯑꯗꯨꯕꯨ ꯆꯥꯕꯗꯤ ꯀꯩꯅꯣ ꯆꯔꯥ ꯑꯃ ꯍꯦꯂꯗꯤ ꯁꯌꯥ ꯌꯥꯗ꯭ꯔꯣ ꯍꯞꯠꯇ ꯑꯃꯃ ꯑꯣꯔꯁꯤ ꯀꯕꯅꯤ ꯆꯔꯥ ꯑꯃ ꯐꯥꯎ ꯌꯥꯝ ꯋꯥꯕ ꯀꯥꯟꯁꯤꯗ ꯍꯞꯇꯥ ꯑꯃ ꯂ ꯍꯥꯏꯔꯦ
ꯅꯣꯡꯃ ꯆꯥꯗ꯭ꯔꯅꯤꯀꯣ ꯂꯦꯞ꯭ꯔꯅꯤꯀꯣ ꯑꯗꯨꯝ ꯌꯥꯕꯅꯦ ꯈꯥꯡꯕ ꯌꯥꯝ ꯅꯨꯡꯉꯥꯏꯕꯅꯦ ꯑꯩꯗꯤ ꯑꯁ ꯑꯩꯗꯤ ꯀ ꯅꯨꯡꯉꯥꯏꯇ꯭ꯔꯗꯤꯀꯣ ꯅꯨꯃꯤꯠ ꯑꯃ ꯑꯅꯤ ꯐꯥꯎ ꯆꯥꯛ ꯁꯥꯗ ꯁꯥꯗ ꯑ ꯁꯥꯖ
ꯑꯗꯨꯗ ꯃꯕꯗꯂꯏꯗ꯭ꯔꯦ ꯌꯥꯗ꯭ꯔꯕ ꯍꯧꯖꯤꯛꯀꯥꯟꯗꯤ ꯆꯥꯛ ꯅꯠꯇ꯭ꯔꯗꯤ ꯆꯥꯛꯅ ꯄꯨꯟꯁꯤꯅꯤꯌꯦ ꯂꯣꯏꯅꯃꯛꯅꯤ
ꯎꯝ
ꯑꯩꯒꯤ ꯅꯨꯡꯁꯤꯅꯕꯅꯦ ꯆꯥꯛꯁꯦ
ꯎꯝ
ꯇꯥꯕ ꯏ ꯇꯕꯤ
ꯇꯌꯦ ꯇꯥꯏꯌꯦ
ꯎꯝꯝ
ꯗ ꯅ ꯇꯥꯏꯅꯦ
ꯑ